ꯇꯕ꯭ꯔꯣ ꯇꯥꯏꯌꯦ ꯇꯥꯏꯌꯦ
ꯑꯦꯉ
ꯍꯥꯥ
ꯏꯩ ꯇꯧꯔꯤꯅ
ꯐꯝ ꯑꯦ ꯂꯦꯞꯄꯒ ꯂꯩꯌꯦꯦ ꯅꯪꯗꯤ
ꯑꯩ ꯇ ꯃꯃꯅꯦ
ꯀꯅꯥ ꯀꯅꯥ
ꯏꯈꯟꯗ
ꯆꯥꯛ ꯌꯦꯟꯁꯥꯡ ꯊꯣꯡꯈ꯭ꯔꯕꯣ
ꯈꯣꯏ ꯍꯁ
ꯀꯔꯤ ꯃꯊꯦꯜꯅꯣ ꯉꯁꯤꯗꯤ ꯅꯣꯏꯗꯤꯌꯦ
ꯇꯖꯥ ꯀꯥꯃꯤ ꯇꯖꯥ ꯀꯥꯃꯤ ꯇꯖꯥ
ꯆꯨꯖꯥꯛ ꯑꯣꯏ ꯅꯪꯁ ꯅꯣꯏ ꯆꯥꯛ ꯊꯣꯡꯉꯣꯏꯗ꯭ꯔꯣ
ꯊꯣꯡꯒꯦ ꯊꯣꯡꯦ
ꯁꯦ ꯍꯦ ꯑꯗꯨꯗꯤ
ꯀ ꯊ ꯋꯥ
ꯑꯁ ꯑꯩꯈꯣꯏ ꯊꯣꯡꯗ꯭ꯔꯤꯗ ꯑꯩ ꯃꯊꯛꯇ ꯀꯥꯔꯒ ꯅꯪꯕꯨ ꯐꯣꯟ ꯇꯧꯅꯤꯡꯕꯒꯤ ꯇꯧꯔꯛꯄꯅꯤꯅꯦ
ꯎꯝ ꯉꯒꯤꯗ ꯊꯥꯖꯤꯟꯈ꯭ꯔꯕ ꯅꯠꯇ꯭ꯔꯣ
ꯍꯣꯏ ꯊꯥꯖꯤꯟꯈ꯭ꯔꯦ ꯑꯗꯨ ꯊꯥꯖꯤꯟꯕꯗꯤ ꯂꯣꯏꯗ꯭ꯔꯤꯌꯦ
ꯁꯤꯉ
ꯑꯩ ꯏꯆꯦꯒꯤ ꯃꯃꯥꯟꯅꯕꯤꯅ ꯁꯦꯝꯕꯅꯦ
ꯎꯝ
ꯍꯥꯏꯗꯤ ꯑꯩꯈꯣꯏ ꯑꯩꯈꯣꯏꯅꯤ ꯇꯧꯕꯗꯣ ꯇꯧꯕ ꯌꯥꯗꯕꯒꯤ ꯏꯆꯦꯒꯤ ꯃꯃꯥꯟꯅꯕꯤꯗꯨꯅ ꯇꯧꯕꯤꯔꯒꯦ ꯍꯥꯏꯔꯒ ꯍꯥꯏꯔꯦꯕꯀꯣ ꯑꯗꯣ ꯍꯌꯦꯡ ꯐꯥꯎꯗꯤ ꯌꯥꯏꯌꯦꯅꯥ
ꯌꯥꯎꯕꯅꯤ ꯌꯥꯎꯕꯅꯤ
ꯍꯣꯏ ꯑꯗꯨ ꯉꯁꯤꯕꯨꯗꯤ ꯂꯣꯏꯅꯤꯡꯉꯥꯏꯁꯦ ꯊꯥꯁꯤꯟ ꯊꯥꯗꯤ ꯊꯥꯔꯦ
ꯊꯥꯔꯒ ꯀꯟꯅ ꯇꯧꯔꯤ
ꯑꯩꯈꯣꯏꯒꯤ ꯏꯃꯥꯟꯅꯕꯤ ꯑꯃꯗꯣ
ꯍꯣꯏ
ꯃꯥꯁꯨ ꯈ꯭ꯔꯨꯨꯞ ꯆ ꯃꯥꯁ ꯍꯑꯣ ꯍꯦ
ꯀꯩꯒꯤꯅꯣ
ꯍꯣ ꯄꯔꯇꯤ ꯍꯥꯏꯌꯦ
ꯑꯣ ꯑꯩꯁꯨ ꯁꯣꯝꯗ ꯊꯕꯛ ꯈꯔ ꯇꯧꯔ ꯍꯣꯔꯦꯟ ꯅꯨ ꯑꯩ ꯌꯨꯝ ꯔꯨꯝꯗ ꯑꯃꯨꯛ ꯀꯥꯗ ꯆꯪꯉꯒ ꯀꯣ ꯑꯃꯨꯛꯀ ꯐꯖꯅ ꯁꯥꯔꯒꯦ ꯈꯜꯂꯦ ꯍꯥꯏꯕꯗꯤ ꯍꯧꯖꯤꯛꯇꯣ ꯑꯩ ꯃꯊꯛꯇ ꯀꯥꯔꯒ ꯅꯨꯡꯁꯤꯠꯇꯣ ꯂꯥꯡꯒ ꯂꯩꯌꯦꯕ ꯁꯥꯕꯒꯤ
ꯍꯣꯏ ꯈꯥꯎ ꯑꯩꯒ ꯇꯨꯃꯗꯅ ꯈꯥꯎ ꯭ꯔꯦꯕ ꯅꯪ ꯉꯁꯥꯏ ꯇꯧꯔꯛꯄꯕ ꯁꯨꯃꯥꯏꯅ ꯊꯝꯒ꯭ꯔꯦ ꯀꯥ ꯉꯥꯔ ꯌꯥꯝ ꯆꯥꯃꯦꯩ
ꯀꯅꯥ ꯇꯧꯔꯛꯏꯔꯝꯃꯦ ꯍꯥꯏꯕ
ꯀꯅꯥ ꯀꯅꯥꯗ ꯄ ꯃꯅꯦ ꯎ ꯌꯥꯔ ꯃꯤꯁꯀꯣ ꯀꯌꯥꯅꯗ ꯌꯦ ꯑꯩ ꯑꯧ ꯑꯃꯨꯛ ꯍꯡ ꯆꯪꯒ꯭ꯔꯦ ꯆꯪꯉꯒ ꯒꯣꯂꯥꯞ ꯐꯨꯜꯗ ꯑꯝꯇ ꯌꯦꯡꯗꯦꯗꯣ
ꯏꯁ ꯕꯣꯜꯁꯨ ꯌꯦꯡꯗ꯭ꯔꯥ ꯅꯨꯡꯊꯤꯟꯗꯁꯨ ꯑꯃꯨꯛ ꯇꯨꯝꯕ
ꯌꯥꯗ꯭ꯔꯦ
ꯑꯩꯅ ꯕꯣꯠ ꯑꯗꯨꯝ ꯃꯤꯡꯕ ꯃꯤꯅ ꯅꯨꯡꯊꯤꯅ ꯇꯨꯝꯕ ꯁꯨꯛꯌꯥ ꯌꯥꯗꯦ ꯑꯩꯗꯤ
ꯐꯩꯌꯦ ꯐꯩꯌꯦ
ꯑꯩꯗꯤ ꯑꯗꯨꯝ ꯇꯨꯝꯕ ꯌꯥꯗꯕꯤꯗ ꯑꯗꯨꯝ ꯂꯩꯔꯤꯅꯦ
ꯑꯁ ꯀꯪꯗꯦꯣ ꯅꯨ ꯆꯁꯨ
ꯑꯩꯈꯣꯏ ꯆꯥꯛꯄꯨꯗꯤ ꯀꯩꯅꯣ ꯇꯧꯔꯦ ꯂꯣꯏꯕꯨꯗꯤ ꯂꯣꯏꯔꯦ ꯑ ꯑꯦ ꯆꯥꯛꯄꯨꯗꯤ ꯂꯣꯏꯗ꯭ꯔꯤꯗꯣ ꯑꯩꯈꯣꯏꯁꯨ ꯏꯆꯦꯗꯣ
ꯎꯝ
ꯆꯔꯥ ꯋꯥꯠꯂꯒ ꯁꯤꯡꯗꯨꯒꯨꯝꯕ ꯆꯥꯔꯒ ꯂꯩꯕꯅꯦꯕ ꯑꯗꯨꯒꯤ ꯆꯥꯛꯄꯨꯗꯤ ꯀꯥ ꯍꯦꯟꯅ ꯗꯤ ꯂꯥꯝꯗꯦꯗ ꯑꯗꯨꯒꯤ ꯑꯩꯈꯣꯏꯅꯤꯁꯦ ꯆꯥꯗꯣꯏꯔꯥ ꯆꯥꯔꯣꯏꯗꯣꯏꯔꯥ ꯈꯪꯗꯦ ꯑꯗꯨꯗꯤ ꯑꯗꯨꯕꯨ ꯑꯩꯈꯣꯏꯅꯤꯅ ꯕꯣꯜ ꯅꯨꯡꯇꯤꯒꯤ ꯌꯦꯡꯉꯦꯕ ꯑꯗꯨꯒꯤ ꯃꯔꯛꯇꯗꯤ ꯑꯗꯨꯝ ꯑꯦꯁ ꯅꯣꯏ ꯕꯣ ꯌꯦꯡꯗꯕꯒꯤꯅꯦ ꯑꯩꯈꯣꯏꯗꯤ ꯕꯥꯔꯣꯗ ꯑꯃꯨꯛ ꯌꯦꯡꯉꯦꯀꯣ ꯄꯨꯡ ꯑꯅꯤꯒꯤ ꯑꯃꯨꯛ ꯌꯦꯡꯉꯦꯀꯣ
ꯑꯥ
ꯑꯗꯨꯝ ꯌꯦꯡꯕꯒꯤ ꯑꯩ ꯆꯥꯛꯄꯨꯗꯤ ꯂꯥꯑꯝꯃꯦꯕ ꯅꯨꯡꯗꯥꯡꯗ ꯑꯣꯏꯔꯁꯨ
ꯑꯥ
ꯉꯔꯥꯡꯁꯨ ꯄꯨꯡ ꯑꯅꯤꯒꯤꯗꯨꯅ ꯌꯦꯡꯉꯁꯤ ꯈꯪꯕ꯭ꯔꯥ ꯃꯤꯠ ꯄꯥꯡꯊꯣꯛꯑꯒ
ꯍꯣꯔꯦꯟ ꯀꯌꯥ ꯀꯌꯥꯗ ꯂꯩꯒꯦ
ꯁꯦ ꯕꯔꯣ ꯃꯈꯥꯏꯒꯤ ꯂꯩꯌꯦ
ꯎꯝ ꯃꯔꯤ ꯃꯈꯥꯏꯗ ꯀꯩꯅꯣꯝꯃ ꯌꯥꯝ ꯅꯨꯡꯉꯥꯏꯕ ꯑꯃꯅꯦ ꯃꯥ
ꯑꯗꯨꯝ ꯌꯦꯡꯉꯣ ꯍꯥꯏꯕꯗꯤ ꯑꯗꯨ ꯅꯨꯡꯊꯤꯅꯦ ꯆꯠꯊꯣꯛꯐꯝ ꯂꯩꯇꯦꯅ ꯑꯩ ꯑꯗꯨꯝ ꯌꯦꯡꯉꯦ ꯑꯗꯨꯝ ꯆꯠꯊꯣꯛꯐꯝ ꯂꯩꯇꯕꯅꯤ ꯑꯗꯨꯝ ꯇꯨꯝꯃꯦꯕ ꯍꯥꯏꯕꯗꯤ ꯅꯨꯡ ꯅꯨꯡꯊꯤꯟꯗꯗꯤꯀꯣ
ꯎꯝ
ꯇꯨꯝꯕ ꯇꯨꯝꯕ ꯑꯗꯨ ꯕꯣꯗꯤ ꯃꯇꯝ ꯑꯃ ꯈꯛꯇꯅꯤꯅ
ꯍ
ꯑꯗꯨꯒꯤ ꯑꯩꯅꯁꯨ ꯃꯣꯏꯒꯤ ꯁꯥꯟꯅꯕꯗꯣ ꯑꯗꯨꯝ ꯌꯦꯡꯊꯣꯛ ꯏꯆꯦꯁꯨ ꯑꯃꯨꯛꯀ ꯕꯣꯜ ꯑꯗꯨꯝ ꯄꯥꯝꯃꯦꯕꯀꯣ
ꯎꯝ
ꯑꯗꯨ ꯅꯦꯗ ꯅꯪ ꯍꯧꯖꯤꯛꯐꯥꯎ ꯀꯩꯅꯣ ꯇꯧꯔ ꯂꯩꯔꯤꯌꯦꯅ ꯍ ꯀꯥꯝꯁꯜꯂꯒꯂꯌꯦꯦ
ꯑꯣ
ꯑꯌꯨꯛꯁꯨ ꯅꯠꯇꯦ ꯅꯨꯡꯗꯥꯡꯁꯨ ꯅꯠꯇꯦ ꯅꯪꯁꯨꯨꯕꯤꯔꯛꯑꯅꯤ
ꯍꯗ ꯌꯥꯗꯦ
ꯍꯥꯥ
ꯅꯍꯥꯟꯈ ꯑꯩꯩꯅ ꯆꯨꯝꯗꯕꯅꯦꯕ ꯅꯨꯡꯇꯤꯁꯤꯅ ꯁꯨꯗꯤ ꯇꯨꯝꯊꯂꯦꯅ ꯅꯣꯡꯉ ꯆꯨꯏꯌꯦ ꯑꯩꯈꯣꯏꯒꯤꯗꯣ
ꯏꯃꯥꯟꯅꯕꯤ ꯑꯥ ꯑꯩꯈꯣꯏꯔꯣꯝ ꯏꯃꯥꯟꯅꯕꯤ ꯑꯃ ꯉꯧꯕꯗꯣ
ꯀꯅꯥꯗꯣ
ꯑꯩꯈꯣꯏꯒꯤ ꯀꯩꯅꯣ ꯐꯝꯃꯤꯟꯅꯕ ꯏꯃꯥꯟꯕꯤ ꯈꯔ ꯉꯧꯕꯗꯣ ꯃꯃꯥꯏꯒ ꯅꯥꯥꯟꯕꯤꯗꯣ
ꯑꯥ
ꯑꯗꯣ ꯉꯁꯥꯏ ꯇꯦꯛꯁ ꯇꯧꯔꯝꯃꯦ ꯅꯪ ꯀꯔꯤ ꯅꯨꯃꯤꯠꯇ ꯅꯪ ꯀꯩ ꯅꯨꯃꯤꯠꯇ ꯌꯥꯎꯗꯣꯏꯅꯣ ꯈꯣꯠꯇꯣꯏꯅꯣ ꯍꯥꯏꯔꯝꯃꯦ
ꯑꯌꯥ
ꯍꯣꯏ ꯀꯩꯅꯣꯗꯣ ꯑꯩꯈꯣꯏꯅꯦ ꯅꯪ ꯌꯥꯎꯅꯤ ꯈꯣꯠꯅꯤ ꯍꯥꯏꯕꯗꯣ
ꯎ ꯃꯥ ꯇꯧ ꯃꯥ ꯑꯗꯨꯗ ꯌꯥꯎꯋꯦ ꯍꯥꯏꯕ꯭ꯔꯥ
ꯌꯥꯎꯗꯦꯗ ꯅꯪ ꯀꯔꯤꯝꯗꯝꯗ ꯌꯥꯎꯗꯣꯏꯅꯣ
ꯍꯪꯗ꯭ꯔꯤꯗ ꯃꯊꯪ ꯍꯞꯇꯥꯒꯨꯝꯕꯗ
ꯑꯥ
ꯍꯧꯖꯤꯅ ꯍꯣꯏ ꯁꯥꯥꯇꯤ ꯆ ꯆꯦ
ꯑꯩꯅ ꯈꯪꯗꯦ ꯌꯥꯎꯗꯤ ꯌꯥꯎꯔꯛꯑꯅꯤ ꯈꯣꯠꯂꯅꯤ ꯍꯥꯏꯕ
ꯑꯗ ꯃꯥꯗꯤ ꯇꯧꯋꯦ ꯍꯥꯏꯕ꯭ꯔꯥꯕ
ꯇꯧꯗꯦꯗ ꯑꯃ ꯁꯨꯝꯅ ꯁꯨꯝ ꯍꯪꯕ ꯃꯥꯜꯂꯦ
ꯃꯥ ꯀꯃꯥꯏꯅ ꯈꯪꯉꯕ
ꯈꯪꯉꯤꯅ ꯑꯩꯅ ꯍꯥꯏꯕꯒꯤ ꯅꯪ ꯀꯗꯥꯏꯗ ꯌꯥꯎꯗꯣꯏꯅꯣ ꯈꯣꯠꯇꯣꯏꯅꯣ ꯍꯪꯉꯤꯅ ꯑꯩꯉꯣꯟꯗ
ꯑꯣ
ꯑꯗꯨꯒꯤꯅꯦ ꯅꯪ ꯑꯩꯒꯤꯁꯨꯗꯤ ꯍꯥꯏꯔꯛꯄꯗꯤ ꯀꯥꯎꯅꯨꯀꯣ
ꯀꯔꯤꯅꯣ ꯅꯪ ꯅꯪ ꯌꯥꯗꯕ
ꯑꯁ ꯅꯪ ꯅ ꯍꯧꯖꯤꯛ ꯌꯥꯎꯒꯗꯕꯗꯣ ꯍꯥꯏꯕꯅꯦ
ꯀꯣꯏꯩꯅꯣ ꯍꯥꯏꯗꯣꯏꯁꯤꯅ ꯑꯗꯨꯒ
ꯑꯩꯒꯤ ꯍꯥꯏꯔꯛꯑꯣ ꯍꯥꯏꯕ ꯅꯪꯒꯤ ꯈꯔ ꯌꯥꯎꯕ ꯂꯣꯏꯔꯒ
ꯀꯩꯅꯣ ꯍꯥꯏꯂꯣꯂ ꯍꯥꯏ
ꯑꯩꯒꯤ ꯍꯥꯏꯕꯤꯌꯣ ꯍꯥꯏꯕ ꯑꯩꯁꯨ ꯅꯣꯏꯒ ꯆꯠꯃꯤꯟꯅꯅꯤꯡꯉꯥꯏ
ꯀꯥꯏꯖꯔꯦ
ꯑꯩ ꯅꯪꯁꯨ ꯋꯥ ꯂꯥꯝꯕ ꯉꯝꯗꯦ ꯅ ꯍꯧꯖꯤꯛ ꯖꯨꯂꯥꯏꯗ ꯖꯣꯏꯟ ꯇꯧꯕꯅꯤꯅ
ꯈꯪꯗ꯭ꯔꯤꯌꯦꯍꯦ ꯑꯗꯣ ꯑꯩ ꯏꯁꯒꯤꯕ ꯈꯪꯗ꯭ꯔꯤꯉꯩ ꯁꯤꯗ
ꯑꯗꯣ ꯑꯗꯨꯅꯦ ꯑꯩꯒꯤꯁꯨ ꯍꯥꯏꯕꯤꯌꯨ ꯍꯥꯏꯕꯗꯣ ꯅꯪꯒꯤ ꯌꯥꯔꯗꯤ
ꯑꯣ
ꯅꯪꯁꯨ ꯍꯦꯛ ꯍꯥꯏꯕꯗ ꯂꯥꯝꯕ ꯉꯝꯗꯕ ꯃꯥꯜꯂꯦꯗ ꯇꯨꯝꯍꯟꯕꯒꯤ
ꯍ ꯏꯁꯥ ꯍꯒꯌꯥ ꯇꯥ ꯇꯨ ꯌꯦꯟ ꯑꯩ ꯍꯪꯕꯣ ꯍꯪꯉꯦꯅꯦ
ꯌꯥꯔꯛꯀꯅꯤꯗ ꯌꯥꯅꯤ ꯍꯥꯏꯕꯅꯤꯅ ꯌꯥꯔꯅꯤ ꯍꯥꯏꯗꯤ ꯌꯥꯔꯛꯑꯅꯤꯪ
ꯅꯣꯡꯃꯩ ꯌꯥꯖꯔꯥꯟ
ꯍꯣꯏ ꯅꯣꯡꯃꯥ ꯁꯣꯏꯗꯕꯤ ꯑꯩꯈꯣꯏꯗꯤ ꯑꯩꯈꯣꯏꯗꯤ ꯃꯊꯪ ꯍꯞꯇꯥ ꯃꯊꯪ ꯍꯞꯇꯥ ꯀꯣ
ꯑ
ꯀꯣꯏꯕ ꯆꯠꯂꯅꯤ
ꯀꯥꯏꯗ ꯇꯅꯥꯒꯗ
ꯏꯆꯦꯒ ꯑꯩꯒ ꯃꯃꯥꯟꯅꯕꯤꯁꯨ ꯌꯥꯎꯗꯧ ꯃꯥꯜꯂꯦ
ꯑꯣ
ꯊꯕꯛ ꯂꯩꯗꯕꯤꯅꯤꯅ ꯑꯗꯨꯝ ꯆꯠꯂꯒ ꯂꯩꯇꯥꯥꯔꯦꯅ
ꯎꯝ ꯑꯗꯨ ꯊꯤꯅ ꯇꯧ ꯆꯖ ꯋꯥ
ꯍꯣꯏ ꯃꯥ ꯀꯩꯅꯣꯅꯦ ꯁꯨꯇꯤ ꯅꯨꯃꯤꯠ ꯇꯔꯥꯅꯤꯔꯥ ꯊꯥꯏ ꯍꯥꯏꯕꯒꯨꯝ ꯇꯧꯕꯅꯤ
ꯇꯔꯥꯅꯤꯕꯨ ꯐꯥꯕꯨ ꯐꯥꯗꯨꯣꯔꯝꯃꯅꯤ
ꯉꯔꯥꯡ ꯈꯛꯇꯪ ꯂꯥꯛꯄꯗ ꯉꯥꯏꯔꯤꯍꯦ
ꯋꯥꯔꯥꯡꯗꯦ ꯍꯧꯣꯏꯔꯣ
ꯍꯣꯏ
ꯎꯝ ꯑꯩꯈ ꯏꯅꯥꯎꯄꯥꯗꯤ ꯀꯨꯏꯔꯦ ꯊꯣꯛꯂꯛꯄ
ꯑꯩꯈꯣꯏ ꯅꯅꯥꯎ ꯄꯥꯔꯣ ꯍꯣꯏ ꯃꯣꯏꯒꯤ ꯃꯣꯏꯒꯤ ꯑꯦꯛꯖꯥꯝ ꯀꯩꯅꯣ ꯇꯧꯕ ꯑꯗꯨꯒꯤ ꯃꯇꯝꯗꯒꯤ ꯃꯥ ꯊꯣꯛꯄꯗꯤ ꯍꯧꯔꯝꯅꯤ
ꯑꯣꯝ
ꯑꯗꯨꯒꯤꯕꯨꯗꯤ
ꯅꯣꯏ ꯀꯔꯤ ꯏꯟꯖꯥꯡ ꯊꯣꯡꯗꯣꯏꯅꯣ
ꯉꯁꯤꯁꯦ ꯑꯩꯈꯣꯏꯁꯦ ꯀꯩ ꯊꯣꯡꯁꯦꯔꯥ ꯈꯪꯗꯦꯕ ꯑꯁ ꯉꯁꯤ ꯏꯟꯁꯥꯡ ꯊꯣꯡꯅꯤꯡꯉꯥꯏ ꯂꯩꯇꯦꯀꯪ ꯏꯟꯁꯥꯡ ꯊꯣꯡꯅꯅꯤꯡꯉꯥꯏꯗ ꯋꯥꯏꯑꯦ ꯏꯟꯁꯥꯡ ꯊꯣꯡꯅꯤꯡꯉꯥꯏ ꯂꯩꯇꯕꯁꯦ
ꯍꯧꯥꯎꯖꯣꯗ
ꯍꯥꯥ
ꯍꯥꯎꯖ ꯍ ꯃꯣꯏ
ꯀꯃꯥꯏꯅ ꯍꯧꯔꯣꯏꯗꯣꯔꯤꯅꯣ ꯑꯩꯈꯣꯏꯅꯤ ꯁꯥꯡ ꯉꯥꯛꯇꯅꯦ ꯆꯥꯏꯔꯤꯁꯦ ꯈꯪꯕ꯭ꯔꯥ
ꯑ
ꯍꯥꯎꯗꯕ ꯊꯣꯡꯉꯗꯤ ꯆꯥꯕ ꯋꯥꯏ ꯍꯥꯏꯅ ꯑꯍꯥꯎꯕ ꯉꯥꯛꯇ ꯆꯥꯔꯤꯅꯦ
ꯍ
ꯍꯥꯏꯕꯗꯤ ꯃꯤ ꯑꯅꯤꯈꯛ ꯑꯃꯨꯛ ꯂꯩꯔꯦ ꯍꯥꯎꯗ꯭ꯔꯗꯤ ꯋꯥꯏꯑꯦꯅ
ꯁꯅ ꯀꯊ ꯂꯩ ꯌꯥ ꯀꯃꯥꯏ ꯂꯩ ꯆꯅꯣ
ꯃꯥꯗꯤ ꯁꯥ ꯉꯥꯛꯇ ꯊꯣꯡꯉꯒ ꯆꯥꯏ ꯍꯥꯏ ꯅꯨꯃꯤꯠ ꯍꯨꯝꯅꯤ ꯍꯨꯝꯅꯤ ꯆꯥꯔꯒ
ꯎꯝ
ꯃꯥꯗꯤ ꯃꯊꯟꯇ ꯑꯣꯏꯔꯁꯨ ꯑꯩꯈꯣꯏ ꯎꯝ ꯃꯥ ꯑꯩꯅ ꯑꯌꯨꯛꯇ ꯊꯣꯡꯉꯦ ꯃꯥ ꯅꯨꯡꯊꯤꯟꯜꯗ ꯑꯌꯥꯝꯕ ꯊꯣꯡꯉꯦ
ꯑꯣ
ꯑꯌꯨꯛꯇꯗꯤ ꯃꯥ ꯍꯧꯒꯠꯄ ꯊꯦꯡꯉꯦꯕꯀꯣ ꯑꯩꯅ ꯉꯟꯅ ꯑꯃꯨꯛ ꯑꯣ ꯉꯟꯅ ꯇꯨꯝꯃꯕꯅꯤꯅ ꯉꯟꯅ ꯍꯧꯒꯟꯅꯤꯡꯉꯦꯅ ꯑꯗꯨ ꯉꯟꯅ ꯍꯧꯒꯠꯂꯦ ꯉꯟꯅ ꯍꯧꯒꯠꯄꯅꯤꯅ ꯃꯥ ꯇꯨꯝꯔꯤꯉꯩꯗ ꯆꯥꯡ ꯏꯟꯁꯥꯡ ꯂꯣꯏꯔꯦ ꯆꯥꯛ ꯌꯦꯟꯁꯥꯡꯁꯨ ꯃꯤ ꯑꯅꯤꯈꯛ ꯊꯣꯡꯕꯩꯅ ꯉꯍꯜ ꯂꯣꯏꯌꯦꯦꯅ
ꯎꯝ
ꯑꯗꯨ ꯑꯗꯨꯒꯤ ꯑꯁ ꯉꯁꯤꯁꯨ ꯃꯥ ꯀꯩꯅꯣ ꯁꯨꯇꯤ ꯂꯩꯕꯒꯤ ꯑꯩ ꯄꯨꯡ ꯇꯔꯨꯛꯇ ꯍꯧꯒꯠꯂꯦ ꯍꯥꯏ ꯇꯨꯝꯕ ꯌꯥꯗꯦ ꯕꯕꯥꯏ
ꯑꯗꯨꯗ ꯅꯅꯤꯒ
ꯑꯣ ꯃꯤꯠ ꯄꯥ ꯍꯜꯂꯦ ꯑꯗꯣ ꯄꯨꯡ ꯇꯔꯥꯈꯣꯠꯂ ꯆꯥꯛ ꯏꯟꯁꯥꯡ ꯂꯣꯏꯔꯦꯀꯣ
ꯎꯝ
ꯆꯥꯛ ꯁꯣꯡꯉꯔꯒ ꯑꯩꯅ ꯗꯔꯃꯥ ꯐꯖꯕ ꯃꯌꯦꯡ ꯊꯣꯛꯄ ꯂꯣꯏꯔꯦ ꯄꯨꯡ ꯇꯔꯥ ꯇꯥꯗꯤ ꯇꯥꯗꯗꯤ ꯅꯥꯏꯟꯗꯤ ꯍꯦꯜꯂꯛꯑꯦꯕ ꯇꯔꯛꯇꯔꯦ ꯅꯤꯄꯥꯟ ꯑꯗꯨ ꯅꯤꯄꯥꯟ ꯑꯗꯨꯋꯥꯏꯗ ꯑꯣꯏꯔꯝꯃꯅꯤ ꯑꯗꯨ ꯃꯥꯁꯨ ꯍꯧꯒꯠꯇꯕ ꯑꯗꯨ ꯑꯩꯅ ꯌꯦꯡꯕ ꯌꯥꯝ ꯌꯦꯡꯉꯗ ꯅ ꯂꯣꯏꯁꯤꯟꯗꯧꯔꯦꯕ ꯃꯥꯒꯤ ꯑꯩꯒꯤ ꯁꯤ ꯍꯣꯔꯦꯟ ꯑꯩ ꯁꯤꯖꯤꯟꯅꯒꯦ ꯍꯥꯏꯅ ꯃꯥꯒꯤ ꯑꯃ ꯂꯧꯔꯦ ꯑꯃꯨꯒꯥ ꯁꯤꯖꯤꯅꯥꯔ ꯑꯗꯨ ꯃꯇꯨꯡꯗꯗꯤ ꯏꯃꯥꯟꯅꯕꯤ ꯍꯣꯏꯅ ꯐꯣꯟ ꯋꯥꯔꯤ ꯁꯥꯟꯅꯁꯦ ꯍꯥꯏꯔꯛꯑꯦ
ꯍꯗ ꯉꯁꯤ ꯀꯌꯥ ꯁꯥꯒ꯭ꯔ
ꯑꯁ ꯅꯪꯁꯨ ꯁꯦꯔꯥꯟ ꯇꯨꯔꯥ ꯍꯥꯡꯔꯛꯀꯅꯨꯗ
ꯑ ꯅꯃꯥꯟꯅꯨꯕꯤ ꯆꯔꯥꯛ ꯁꯃꯥꯏꯅꯔꯗ꯭ꯔꯦꯕꯣ
ꯏꯃꯥꯟꯅꯕꯤ ꯑꯅꯤ ꯑꯍꯨꯝ ꯏꯃꯥꯟꯅꯕꯤ ꯑꯥ ꯆꯤꯡꯗ ꯂꯩꯕꯗꯣ
ꯎꯝ
ꯃꯣꯏꯅ ꯐꯣꯟ ꯐꯣꯟ ꯇꯧꯔꯛꯄꯤꯌꯣ ꯑꯗꯨꯣ ꯏ ꯂ ꯃꯇꯝꯅꯤꯅꯀꯣ ꯂꯧ ꯆꯠꯄꯒꯤꯗꯣ ꯊꯥꯏꯅ ꯑꯩꯈꯣꯏꯒꯤ ꯂꯧ ꯆꯠꯂꯝꯕꯒꯤ ꯒꯤ ꯋꯥꯔꯤꯗꯣ ꯃꯥꯅ ꯍꯥꯏꯔꯛꯄ ꯑꯗꯨꯣ ꯉꯁꯤꯁꯨ ꯃꯣꯏ ꯂꯧ ꯂꯤꯡꯕ ꯆꯠꯂꯦ ꯈꯣꯠꯂꯦ ꯍꯥꯏꯅ ꯍꯥꯏꯔꯛꯑꯦ ꯑꯩꯅ ꯑꯗꯨꯗꯤ ꯌꯥꯝ ꯅꯨꯡꯉꯥꯏ
ꯏ ꯉꯝꯗꯣꯏꯅꯤꯅꯤ ꯉꯝꯗꯣꯏꯅꯤꯅꯦ ꯅꯪ ꯈꯂꯁꯤ
ꯂꯧꯅꯤꯡꯕꯅ ꯍꯦꯟꯅꯕꯨꯗꯤ ꯅꯨꯡꯉꯥꯏꯕꯅꯤꯗ ꯋꯥꯈꯜ ꯌꯥꯝ ꯅꯨꯡꯉꯥꯏꯕꯅꯤ ꯅꯪ ꯈꯪꯗꯕꯒꯤꯅꯤ
ꯁꯝꯖꯔꯣꯏꯍꯦ
ꯈꯪꯗꯦ ꯉꯝꯖꯕ꯭ꯔꯥ ꯉꯝꯖꯕ꯭ꯔꯥ ꯅꯨꯡꯉꯥꯏꯌꯦ ꯅ ꯅꯪꯅꯁꯨ ꯆꯠꯇꯕ ꯑꯩꯗꯤ ꯂꯧꯒꯨꯝꯕꯁꯦ ꯁꯨꯗꯤ ꯁꯨꯅꯤꯡꯕ ꯃꯥꯜꯂꯦ
ꯍꯣꯏ
ꯍꯥꯏꯗꯤ ꯏꯁꯥꯗ ꯑꯗꯨꯝ ꯄꯥꯝꯕꯗꯣ ꯍꯥ ꯈꯪꯗꯦ ꯊꯥꯏꯅꯗꯒꯤ ꯁꯨꯔꯛꯄ ꯑꯗꯨꯕꯨꯗꯤ ꯁꯨꯕꯗꯤ ꯅꯨꯡꯉꯥꯏ ꯍꯥꯏ
ꯑꯩ ꯀꯦ
ꯀꯔꯤ ꯍꯥꯏꯕ
ꯍ ꯁꯕ
ꯀ ꯑꯦ
ꯑꯣ
ꯀꯥꯏ ꯀꯥꯏ ꯀꯤꯔꯤꯅꯣ ꯅꯪꯅ
ꯑ ꯔꯒꯨꯣ
ꯑꯦꯁ ꯀꯥꯗꯦ ꯂꯧꯗꯨꯕꯨ ꯍꯧꯖꯤꯛ ꯂꯧ ꯂꯤꯡꯕꯗꯣ ꯂꯤꯡ ꯄꯥꯛ ꯂꯩꯇꯕꯅꯦ
ꯎꯝ
ꯍꯥꯏꯕꯗꯤ ꯂꯤꯟ ꯂꯩꯕ ꯍꯥꯏꯕꯨ ꯀꯩꯅꯣ ꯃꯇꯝꯗ ꯈꯛꯇꯅꯦꯕ ꯎꯝ ꯑ ꯍꯣꯏ ꯅꯠꯇꯦ ꯑ ꯎ ꯄꯥꯟꯗꯤ ꯌꯥꯝ ꯐꯒꯠꯂꯛꯄ ꯃꯇꯝꯗꯣ ꯑꯗꯨ ꯃꯇꯝꯗ ꯅꯤꯡꯊꯝ ꯅꯤꯡꯊꯝꯊꯥ ꯃꯛꯇꯁꯨ ꯅꯠꯇꯕ ꯑꯗꯨꯗ ꯌꯥꯕꯅꯦꯕ
ꯍꯧꯖꯤꯛꯁꯦ ꯀꯩꯅꯣ ꯔꯦꯅꯤ ꯁꯤꯖꯟꯂꯣ
ꯃꯥꯅꯦ ꯍꯣꯏ ꯑꯗꯨꯕꯨꯗꯤ ꯍꯧꯖꯤꯛꯄꯨꯗꯤ ꯀꯥ ꯍꯦꯟꯅ ꯂꯩꯇꯦꯕꯀꯣ ꯍꯣꯏ ꯃꯊꯪꯗ ꯀꯥ ꯍꯦꯟꯅ ꯑꯩꯕꯨꯗꯤ ꯍꯣꯏ ꯑꯩꯕꯨꯗꯤ ꯀꯤꯖꯩ ꯑꯗꯨꯗꯤ ꯃꯥꯈꯣꯏꯗꯤ ꯀꯤꯗꯕ ꯃꯥꯜꯂꯦꯗ ꯄꯪ ꯇꯠ ꯆꯠꯂꯂꯦ
ꯀꯝꯗ
ꯑꯔꯣꯏꯗꯒꯤ ꯀꯩꯗꯒꯤ
ꯍꯣꯏ ꯊꯔꯣꯏꯗꯤ ꯑꯩ ꯈꯨꯟꯕ ꯆꯠꯅꯤꯡꯕꯅ ꯂꯣꯏꯔꯕꯅꯦ
ꯑꯗꯒꯕꯨ ꯀꯩꯁꯦ